ꯇꯥꯔꯕ꯭ꯔꯥ ꯑꯔꯅꯤꯚꯥ ꯇꯔꯨꯛ ꯑꯣꯏꯗꯣꯏꯅꯤ ꯁꯨ ꯁꯨꯖꯟꯖꯔꯅꯤ ꯃꯥ ꯋꯥꯔꯤꯗꯣ
ꯂꯣꯏꯗ꯭ꯔꯤ
ꯑꯗꯨꯗ ꯃꯣꯏꯗꯤ ꯑꯗꯨꯃꯥꯏꯅ ꯃꯣꯏ ꯃꯄꯥꯟꯒꯤ ꯃꯌꯥꯡꯒꯩꯗꯨꯗꯤ ꯑꯗꯨꯃꯥꯏꯅ ꯈꯪꯕꯗꯣ ꯑꯗꯨꯝ ꯑꯗꯨꯃꯥꯏꯅ ꯄꯥꯏꯅꯕ ꯉꯥꯛꯇꯅꯦ ꯍꯥꯏꯕ ꯑꯅꯝꯕꯅ ꯃꯣꯏꯅ ꯃꯌꯥꯝ ꯄꯥꯏꯔꯤꯗꯣ
ꯁꯤꯁꯨ ꯑꯗꯨꯝ ꯀꯥꯟꯗ ꯂꯩꯔꯅꯤ
ꯁꯤ ꯑꯗꯨ ꯃꯣꯏ ꯑꯗꯨꯃꯥꯏꯅ ꯊꯥꯅꯕꯒꯤ ꯃꯣꯏ ꯅꯣꯇꯤꯁ ꯊꯣꯛꯇ꯭ꯔꯅꯦ ꯑꯃꯥꯖꯣꯟꯒꯨꯝꯕꯒꯤ ꯑꯗꯨꯝ ꯆꯥꯎꯅ ꯕꯤꯛ ꯁꯦꯜ ꯇꯧꯕ ꯀꯥꯟꯗꯗꯤ ꯑꯗꯣ ꯑꯗꯨꯝ ꯍꯥꯏꯗꯤ ꯍꯣꯏ ꯑꯥꯏꯐꯣꯟꯗꯣ ꯑꯆꯧ ꯑꯩꯈꯣꯏꯅ ꯑꯥ ꯄꯥꯏꯗꯣꯏꯗꯣ ꯁꯚꯦꯟꯇꯤꯟꯗꯨꯗꯤ ꯄꯨꯔꯥ ꯇꯥꯡꯉꯅꯤꯅ ꯑꯣꯏꯔꯔꯣꯏ
ꯍꯣꯏ ꯐꯤꯐꯇꯤꯟꯒꯨꯝꯕ ꯐꯤꯐꯇꯤꯟꯒꯨꯝꯕ ꯁꯤꯛꯁꯇꯤꯟꯒꯨꯝꯕ ꯑꯗꯨꯝꯕꯗꯤ ꯌꯥꯏꯗꯅ
ꯍꯥꯏꯗꯤ ꯍꯧꯖꯤꯛꯄꯨꯗꯤ ꯃꯃꯟꯗꯣ ꯑꯗꯨꯃꯥꯏ ꯇꯧꯔ ꯌꯦꯡꯅꯔꯦ ꯍꯥꯏꯗꯤ ꯑꯩꯅ ꯑꯩꯅ ꯌꯥꯕ ꯖꯒꯥꯗꯣ ꯍꯥꯏꯗꯤ ꯀꯌꯥꯕꯨ ꯑꯣꯏꯔꯦ ꯑꯗꯨ ꯑꯣꯏꯔ
ꯍꯣꯏ ꯊꯥꯔꯇꯤꯟ ꯑꯣꯏꯒꯦꯔ ꯐꯣꯔꯇꯤꯟ ꯑꯣꯏꯒꯦꯔ ꯑꯩꯒꯤ ꯄꯩꯁꯥꯗꯨꯒ ꯆꯥꯟꯅꯕ
ꯆꯥꯅꯕꯗꯣ ꯑꯗꯨꯝ ꯃꯣꯏ ꯄꯤꯔꯛꯄꯗꯨꯗ ꯌꯦꯡꯉ ꯂꯣꯏꯔꯦ
ꯁꯚꯦꯟꯇꯤꯟ ꯅꯨꯡ ꯅꯠꯇ꯭ꯔꯁꯨ ꯌꯥꯏꯗꯅ
ꯑꯗꯨꯅꯤ
ꯑꯩꯒꯤꯗꯣ ꯆꯥꯟꯅꯕ
ꯑꯩꯖꯨ ꯄꯩꯁꯥ ꯂꯩꯔꯗꯤ ꯑꯣꯛꯇꯣꯚꯔ ꯅꯕꯦꯝꯚꯔꯗꯣ ꯈꯟꯕꯅꯦ ꯑꯗꯣ ꯂꯩ
ꯑꯩꯁꯨ ꯈꯟ ꯑꯩꯁꯨ ꯈꯟꯕꯅꯦ ꯑꯗꯣ ꯂꯩꯗꯧ ꯃꯥꯟꯗꯦ
ꯃꯄꯥꯟꯂꯝꯗ ꯂꯩꯕ ꯃꯤ ꯑꯍꯤꯡꯗ ꯇꯨꯝꯗꯕꯤꯗ ꯉꯥꯏꯍꯟꯕ ꯑꯁ
ꯑꯝ ꯍꯣꯏ ꯄꯩꯁꯥꯁꯤꯁꯨ ꯍꯥꯟꯅ ꯄꯤꯌꯨ ꯍꯥꯏꯕ ꯌꯥꯕꯣꯏꯗꯤ ꯐꯗꯧꯕ
ꯎꯝ
ꯉꯥꯏꯍꯜꯂꯒ
ꯍꯤ ꯍꯝ
ꯍꯝ ꯑꯗꯣ ꯃꯣꯏꯗꯣ ꯔꯤꯄꯕ꯭ꯂꯤꯛ ꯗꯦꯒꯨꯝꯕꯁꯨ ꯁꯦꯜ ꯆꯥꯎꯅ ꯆꯥꯎꯅ ꯄꯤꯕꯅꯦ
ꯎꯝ ꯃꯣꯏ ꯑꯗꯨꯃꯥꯏꯅ ꯁꯦꯜ ꯑꯆꯧ ꯑꯆꯧꯕ ꯂꯥꯛꯄ ꯌꯥꯝꯗꯣ
ꯎꯝ
ꯑꯗꯨ ꯍꯥꯟꯅ ꯇꯧꯕ
ꯁꯨꯅꯤꯌꯥꯏꯖꯨ ꯑꯦꯃꯥꯖꯣꯟꯗꯒꯤ ꯂꯩ ꯃꯣꯏ ꯃꯣꯏ ꯃꯥꯝꯇꯣꯟꯅ ꯑꯍ ꯗꯦꯜꯂꯤ ꯗꯦꯜꯂꯤꯗ ꯂꯩꯕ ꯃꯤꯅ ꯂꯩꯔꯛꯄꯅꯦ ꯃꯥꯏꯖꯨ ꯑꯗꯣ ꯃꯣꯏꯗꯤ ꯑꯥꯗꯩ ꯂꯩꯕꯅꯤꯅ ꯎꯝ ꯊꯨꯅ ꯂꯥꯛꯑꯒ ꯆꯦꯛ ꯅꯨꯡ ꯇꯧꯔꯒ ꯗꯨꯝ ꯍꯟꯗꯣꯛ ꯍꯟꯖꯤꯟ
ꯍꯟꯗꯣꯛ ꯍꯟꯖꯤꯟꯗꯣ ꯑꯣꯏꯅꯩꯗꯅꯀꯣ ꯎꯝ ꯍꯣꯏ ꯁꯤꯗꯤ ꯄꯥꯛ ꯂꯩꯔꯣꯏ ꯑꯩꯈꯣꯏ ꯃꯅꯤꯄꯨꯔꯗꯤ ꯑꯍꯝ ꯑꯩꯈꯣꯏ ꯃꯅꯤꯄꯨꯔꯗ ꯂꯩꯔꯤꯁꯤꯅ ꯏ ꯑꯦꯝ ꯑꯥꯏꯗ ꯌꯥꯝ ꯂꯩꯕ
ꯑꯎ ꯏ ꯑꯦꯝ ꯑꯥꯏ ꯀꯥꯁꯦ
ꯏꯀꯥ ꯑꯩꯗꯤ ꯑꯗꯨꯃꯥꯏꯅ ꯄꯥꯏꯗꯣꯏꯁꯔꯨꯛ ꯑꯗꯨꯃꯥꯏꯅ ꯄꯥꯏꯗꯣꯏ ꯁꯔꯨꯛ ꯑꯗꯨꯝ ꯀꯩꯅꯣ ꯇꯧꯖꯈꯤꯕꯅ ꯐꯠꯇ꯭ꯔꯣ ꯑꯍꯣꯡꯕ ꯄꯥꯏꯈꯤꯕꯅ ꯐꯠꯇ꯭ꯔꯥ
ꯐꯩ ꯅꯍꯥꯟꯅ ꯌꯥꯝ ꯌꯥꯝ ꯍꯨꯜꯂꯦ ꯃꯣꯏꯗ ꯂꯨꯄꯥ ꯑꯝꯇ ꯄꯤꯗꯗꯤ ꯏꯟꯇꯔꯦꯁ ꯌꯥꯎꯗꯦ ꯈꯣꯠꯇꯦ ꯍꯥꯏꯔꯁꯨ ꯊꯥ ꯑꯃꯗꯅꯦ ꯑꯥꯏ ꯐꯣꯟ ꯀꯌꯥꯅꯣ ꯑꯗꯣ ꯊꯥ ꯑꯃꯗ ꯂꯤꯁꯤꯡ ꯇꯔꯥꯅꯤꯊꯣꯏ ꯍꯨꯜꯂꯦ ꯑꯗꯨꯗꯤ ꯗꯤ ꯑꯩ ꯑꯁ ꯑꯍꯣꯡꯕ ꯑ ꯗꯨꯝ ꯂꯤꯁꯤꯡ ꯀꯨꯟꯃꯨꯛ ꯄꯤꯕꯤ ꯑꯃ ꯑꯗꯨꯝ ꯄꯥꯏ ꯐꯠꯇ꯭ꯔꯣ
ꯎꯝ ꯑꯥꯏ ꯐꯣꯟ ꯑꯣꯏꯒꯦꯕ ꯑꯣꯏꯔꯣꯏꯕ꯭ꯔꯥ ꯑꯩꯒꯤ ꯀꯦꯄꯥꯗꯨꯒꯤ ꯃꯇꯨꯡꯏꯟꯅ ꯐꯣꯟꯗꯣ ꯄꯥꯏꯔꯒ ꯐꯣꯟꯗꯩ ꯄꯩꯁꯥ ꯊꯣꯛꯂꯛꯀꯅꯤ ꯍꯥꯏꯕꯣꯏꯗꯤ ꯐꯕ
ꯑꯎ ꯑꯗꯩ ꯁꯅꯥꯒꯨꯝꯕ ꯑꯣꯏꯗꯤ ꯃꯃꯟꯖꯨ ꯍꯦꯟꯒꯠꯂꯤ ꯍꯥꯏ ꯍꯥꯏꯕ ꯐꯣꯟꯗꯨꯗꯤ ꯌꯥꯒꯤꯗ꯭ꯔꯦ ꯇꯣꯛꯑꯣ ꯑꯦ ꯂꯧꯅꯤꯡꯗꯦꯗ ꯑꯗꯨꯅꯅꯦ ꯑꯩꯅ ꯈꯥꯡꯉꯤꯁꯦ ꯑꯩꯒꯤ ꯐꯣꯟ ꯑꯄꯠꯄꯁꯦ ꯄꯥꯏꯔꯒ ꯑꯩ ꯐꯣꯟꯁꯦ ꯆꯦ ꯑꯦꯅꯥꯂꯤꯁ ꯃꯅꯨꯡꯒꯤ ꯄꯥꯔꯠꯁꯤꯒ ꯃꯁꯥꯒ ꯇꯣꯉꯥꯟ ꯇꯣꯉꯥꯟ ꯇꯥꯔꯛꯑꯦ ꯏꯅꯣ ꯄꯥꯏꯅ ꯄꯥꯏꯗ ꯃꯥꯟꯅꯦ ꯂꯩꯔꯤꯅꯦ ꯋꯥꯖꯔꯅꯦ ꯁꯨꯃꯥꯏꯅ ꯂꯩꯑꯦ ꯑꯗꯨ ꯀꯦꯜꯂꯛꯏꯅꯦ ꯍꯥꯏꯕ ꯊꯔꯥꯛ ꯊꯔꯥꯛ ꯌꯥꯜꯂꯤꯅꯤ ꯅꯍꯥꯟ ꯅꯣꯡꯃ ꯅꯞꯁꯤꯜꯂꯨꯏꯅꯦ ꯑꯗꯨꯒꯤ ꯑꯗ ꯅꯞꯁꯤꯜꯂꯨꯕꯁꯦ ꯍꯧꯖꯤꯛꯁꯨ ꯑꯃꯨꯛꯃꯨꯛ ꯀꯦꯜꯂꯛꯑꯦꯕ ꯑꯗꯨꯒ ꯃꯅꯨꯡꯗ ꯃꯩ ꯃꯅꯨꯡꯁꯤꯗ ꯃꯩ ꯉꯥꯜ ꯅꯍꯥꯟꯗꯒꯤ ꯂꯣꯏ ꯎꯔꯦꯕ ꯍꯧ ꯑꯩ ꯐꯣꯟꯗꯣ ꯍꯦꯛꯇ ꯈꯥꯡꯉꯦ ꯐꯖꯅꯗꯤ ꯈꯥꯡꯉꯦ ꯑꯗꯣ ꯑꯩꯈꯣꯏꯅ ꯄꯥꯏꯕ ꯑꯣꯏꯕꯒꯤ ꯑꯃꯨꯛ ꯈꯥꯡꯉꯤꯅꯦꯕ ꯅꯨꯄꯥ ꯃꯆꯥꯥꯅ ꯄꯥꯏꯕꯗꯤ ꯆꯍꯤ ꯑꯃꯅꯤ ꯍꯦꯛ ꯇ ꯌꯥꯗꯦꯗꯅ
ꯂꯣꯏꯔꯗꯕꯅꯤ ꯃꯣꯏꯅ ꯄꯥꯏꯔꯗꯤ
ꯑꯩꯅ ꯄꯥꯏꯕ ꯑꯣꯏꯕꯩꯅꯦ ꯃꯁꯤ ꯅꯨꯄꯤꯅ ꯑꯩꯈꯣꯏꯗꯤ ꯒꯦꯝ ꯒꯨꯝꯕ ꯀꯩꯒꯨꯝꯕꯁꯨ ꯑꯗꯨꯝ ꯁꯥꯟꯅꯗꯦꯗꯅ
ꯎꯝ
ꯐꯤꯂꯝꯒꯨꯝꯕ ꯈꯔ ꯌꯦꯡꯕ ꯑꯗꯒꯤ ꯀ꯭ꯂꯥꯁꯅꯨꯡ ꯈꯔ ꯌꯥꯎ ꯁꯨꯃꯥꯏꯅ ꯇꯧꯕ ꯑꯩꯈꯛꯇꯅꯦꯕ ꯑꯗꯣ ꯁꯤꯕꯥꯎꯕ ꯆꯍꯤ ꯇꯨ ꯊꯥꯎꯖꯟ ꯅꯥꯏꯟꯇꯤꯟꯗ ꯀꯣꯔꯣꯅꯥꯗ ꯂꯩꯕ ꯇꯨ ꯊꯥꯎꯖꯟ ꯅꯥꯏꯟꯇꯤꯟꯗ ꯑꯗꯨꯗꯤ ꯍꯧꯖꯤꯛ ꯇ꯭ꯋꯦꯟꯇꯤ ꯁꯤꯛꯁ ꯁꯨꯔꯗꯤꯌꯣ ꯆꯍꯤ ꯇꯔꯦꯠ ꯇꯔꯨꯛ ꯇꯔꯦꯠ ꯁꯨꯖꯤꯜꯂꯛꯑꯕꯅꯦꯕ ꯐꯣꯟ ꯑꯃꯅ ꯑꯗꯨꯁꯨ ꯂꯨꯄꯥ ꯂꯤꯁꯤꯡ ꯃꯇꯝꯗꯨꯗ ꯂꯨꯄꯥ ꯂꯤꯁꯤꯡ ꯃꯥꯄꯟ ꯇꯔꯥꯗ ꯂꯩꯒꯤꯕꯅꯦꯕ
ꯎꯝ
ꯂꯤꯁꯤꯡ ꯇꯔꯥ ꯄꯤꯕ ꯐꯣꯟꯅꯦꯕ ꯑꯩꯒꯤ ꯆꯍꯤ ꯀꯅꯣ ꯄꯥꯏꯁꯦ ꯑꯩꯁꯦ ꯆꯍꯤ ꯇꯔꯨꯛ ꯄꯥꯏꯁꯦ
ꯑꯩꯈꯣꯏꯗꯤ ꯑꯗꯨꯝ ꯀꯨꯏ ꯀꯨꯏꯅ ꯄꯥꯏꯗ꯭ꯔ ꯑꯃ ꯂꯩꯒꯤꯕꯖꯤꯅ
ꯑꯗꯨꯅꯅꯦ ꯍꯟꯗꯛꯀꯤ ꯂꯩꯔꯀꯥꯟꯗ ꯑꯃ ꯑꯩꯈꯣꯏꯅ ꯑꯃꯨꯛ ꯈꯔ ꯑꯉꯥꯡ ꯑꯣꯏꯔꯤꯀꯥꯟꯒꯤ ꯑꯃꯐꯨꯛ ꯂꯩꯁꯤꯟꯕꯅꯤꯗꯅ
ꯎꯝ
ꯍꯧꯖꯤꯛꯅ ꯑꯃꯨꯛ ꯎꯝ ꯈꯪꯉꯛꯑꯕꯅꯤꯅ ꯑꯗꯨꯝ ꯈꯔ ꯐꯕ ꯑꯃ ꯄꯥꯏꯅꯤꯡꯉꯤꯗꯅ ꯑꯗꯩꯗꯤ ꯑꯩꯈꯣꯏꯗꯤ ꯆꯍꯤ ꯑꯩꯈꯣꯏꯅ ꯐꯣꯟ ꯑꯃꯅ ꯄꯥꯏꯗ꯭ꯣꯏꯁꯦ ꯆꯍꯤ ꯇꯔꯦꯠ ꯅꯤꯄꯥꯟꯅꯦ ꯑꯗꯨꯅ ꯑꯐꯕ ꯂꯩꯅꯤꯡꯕꯗꯣ ꯑꯗꯨꯗꯤ ꯑꯗꯩ ꯈꯥꯡꯉ ꯂꯩꯕꯅꯤ ꯐꯣꯟ ꯂꯩꯅꯉꯥꯏ ꯄꯩꯁꯥ ꯂꯩꯇꯗꯅ
ꯈꯥꯡꯕꯗ ꯌꯥꯝꯗꯤ ꯋꯥꯔꯕꯅꯦ ꯑꯩ ꯐꯣꯟꯁꯦ
ꯑꯋꯥꯕ ꯀꯌꯥ ꯈꯥꯃꯤꯟꯅꯔꯕꯅꯤꯅꯦ ꯑꯣꯏꯁꯦ
ꯅꯨꯡꯕꯨ ꯅꯨꯡꯁꯤ ꯑꯩ ꯁꯤ ꯐꯣꯟꯖꯦ ꯌꯥꯒ ꯌꯥꯒꯤꯗ꯭ꯔꯗꯤ ꯑꯩ ꯍꯧꯖꯤꯛ ꯀꯤꯄꯦꯗꯅꯦ ꯑꯩꯅ ꯄꯥꯏꯗꯣꯏꯖ ꯑꯍꯟꯕ ꯂꯩꯕ ꯉꯝꯗ꯭ꯔꯤꯕꯣꯎ ꯀꯤꯄꯦꯗ ꯄꯥꯏꯒꯅꯤ ꯁꯨꯒꯔ ꯗꯦꯗꯤ ꯑꯕ
ꯃꯤꯅ ꯅꯨꯡꯉꯥꯏ ꯅꯨꯡꯉꯥꯏꯅ ꯄꯥꯏꯕ
ꯃꯤꯗꯤ ꯀꯃꯥꯏ ꯇꯧꯕꯅꯣ ꯈꯪꯗꯦ ꯑꯗꯣ ꯑꯩꯈꯣꯏ ꯕꯦꯁꯇꯣ ꯃꯤꯒꯤ ꯏꯅꯥꯛ ꯈꯨꯜꯂꯤꯕꯣ ꯆꯦ ꯑꯦꯅꯥ ꯌꯨꯝ ꯈꯨꯟꯗ꯭ꯔꯁꯨ ꯀꯃꯥꯏꯅꯅꯣ ꯈꯪꯗꯦ
ꯎꯝ ꯗ꯭ꯔꯦꯁꯇ ꯑꯣꯏꯔꯣ ꯀꯔꯤꯒꯤꯗ ꯑꯣꯏꯔꯣ ꯑꯗꯣ ꯃꯣꯏꯗꯤ ꯅꯨꯡꯉꯥꯏꯊꯣꯛꯄꯒꯤꯅꯤꯗ ꯑꯩꯈꯣꯏꯖꯤꯅ ꯏꯃꯥ ꯏꯄꯥꯗꯨꯒꯤ ꯈꯜꯂꯤꯉꯩ
ꯌꯣ ꯑꯩꯅ ꯍꯥꯏꯖꯤꯅꯤ ꯑꯩꯈꯣꯏ ꯍꯧꯖꯤꯛ ꯀꯥꯏ ꯆꯠꯂꯒ ꯀꯥꯏꯗꯅꯣꯝ ꯆꯠꯂꯒ ꯑꯆꯥꯄꯣꯠ ꯆꯥꯈꯤꯗꯕꯁꯤ ꯆꯍꯤ ꯈꯨꯠꯁꯦ ꯃꯁꯤꯡ ꯊꯦꯛꯄ ꯌꯥꯔꯕꯅꯤ ꯀꯨꯏꯔꯦ ꯆꯥꯕꯗꯤ ꯆꯥꯏꯕ ꯑꯆꯥꯄꯣꯠ ꯑꯣꯢ ꯆꯥꯗꯦ ꯍꯥꯏꯕꯗꯤ ꯅꯠꯇꯦ ꯑꯗꯨ ꯑꯗꯨꯝ ꯂꯩꯔꯒ ꯈꯣꯠꯂꯒ ꯍꯥꯏꯗꯤ ꯅꯣꯡ ꯐꯥꯗꯣꯛ ꯀꯣꯏꯕ ꯆꯠꯂꯒ ꯀꯦꯔꯒ ꯁꯨꯝ ꯅꯥꯟꯅ ꯆꯠꯄꯗꯣ ꯑꯇꯩ ꯍꯧꯖꯤꯛ ꯇꯧꯅꯔꯤ ꯃꯌꯥꯝꯖꯤ ꯑꯝꯇ ꯍꯦꯛ ꯑꯃꯠꯇ ꯌꯥꯎꯕ ꯅꯠꯇꯦ ꯑꯩꯈꯣꯏ ꯑꯗꯣ ꯑꯩꯈꯣꯏꯖꯦ ꯐꯠꯇ꯭ꯔꯥ
ꯑꯗꯨꯅꯤ ꯆꯥꯎꯊꯣꯛꯆꯅꯤꯡꯉꯥꯏꯅꯦ ꯑꯩꯈꯣꯏ ꯏꯃꯥ ꯏꯄꯥꯗꯣ
ꯑꯩꯈꯣꯏꯗꯨ ꯍꯥꯏꯗꯤ ꯃꯣꯏꯒꯤ ꯀꯟꯗꯤꯁꯟꯗ ꯃꯣꯢꯗꯣ ꯎꯔꯒ ꯇꯧꯔꯤ ꯁꯤ ꯀ ꯈꯜꯂꯒ ꯑꯗꯨꯝ ꯑꯗꯨꯃꯍꯥꯛꯅ ꯁꯤ ꯇꯧꯗꯦ ꯑꯩ ꯁꯤ ꯇꯧꯗꯦꯅ ꯅꯨꯡꯉꯥꯏꯇꯕꯁꯨ ꯐꯥꯎꯗꯦꯗꯅ ꯅꯣꯡ ꯐꯥꯗꯣꯛꯀ ꯑꯗꯨꯝ ꯑꯩꯈꯣꯏ ꯁꯤꯗ ꯂꯩꯔꯒ ꯁꯤꯡꯖꯨ ꯑꯃ ꯆꯥꯔꯒ ꯄꯪꯅꯣꯛ ꯅꯣꯛꯑ ꯄꯥꯍꯥ ꯍꯔꯥꯎꯔꯒ ꯂꯩꯖꯩꯌꯦꯕ
ꯃꯥꯟꯅꯤ ꯏꯃꯥ ꯏꯄꯥꯗꯨꯒꯤ ꯈꯟꯕꯤꯕꯗ ꯑꯣꯏꯖꯔꯤꯅꯦ
ꯑꯗꯣ ꯑꯩꯈꯣꯏꯗ ꯄꯤꯛꯏꯀꯥꯟꯗꯒꯤ ꯁꯨꯃꯥꯏꯅ ꯑꯗꯨꯝ ꯌꯣꯛꯂꯛꯄꯒꯤꯅꯦ
ꯑ ꯑꯗꯣ ꯍꯧꯖꯤꯛꯀꯥꯟꯗꯤ ꯑꯉꯥꯡꯒꯩꯖ ꯇꯧꯗꯤꯌꯦ ꯏꯁ ꯑꯩꯅ ꯄꯥꯝꯕꯁꯥꯖꯦ ꯐꯪꯗ꯭ꯔꯗꯤ ꯑꯩ ꯁꯤꯒ꯭ꯔꯒꯅꯤ ꯑꯗꯨ ꯇꯧꯔꯅꯤ ꯑꯗꯥ ꯇꯧꯔꯅꯤ ꯂꯩꯗꯕ ꯌꯥꯔꯣꯏ ꯉꯩꯗ
ꯖꯤꯡꯗꯤꯅꯦ ꯌꯥꯗꯦ ꯃꯑꯣꯡꯖꯦ ꯃꯣꯏꯗꯤ ꯑꯉꯥꯡ ꯄꯤꯛꯇ꯭ꯔꯨ ꯄꯤꯛꯄꯤ ꯑꯣꯏꯕ ꯑꯗꯨꯒꯅꯦ ꯃꯣꯏ ꯐꯣꯟꯒꯨꯝꯕ ꯁꯨꯝ ꯀꯩꯀꯥ ꯌꯦꯡꯕꯒꯤꯅꯦ ꯑꯆꯥꯄꯣꯠꯀꯨꯝꯕ ꯀꯩꯀꯥꯒꯁꯦ ꯑꯩꯈꯣꯏꯅ ꯈꯪꯗꯕꯒꯥꯁꯦ ꯃꯣꯏ ꯍꯦꯛꯇ ꯈꯪꯉꯝꯒꯅꯤ ꯀꯥꯏꯗ ꯀꯩ ꯌꯣꯜꯂꯤꯒꯦ
ꯋꯥꯏ
ꯊꯕꯛ ꯃꯈꯜ ꯃꯈꯜ ꯃꯣꯏ ꯑꯗꯨꯝ ꯈꯔ ꯈꯪꯉꯝꯃꯅꯤ ꯈꯣꯏ ꯌꯨꯝ ꯊꯪꯅꯕꯤ ꯑꯉꯥꯡꯗꯨꯅ ꯍꯥꯏꯕ ꯎꯝ ꯃꯣꯏꯒꯤ ꯑꯇꯣꯞꯄ ꯐꯣꯔꯦꯟ ꯀꯟꯇ꯭ꯔꯤ ꯑꯣꯏꯔꯗꯤ ꯂꯣꯏꯅ ꯆꯥꯎꯈꯠꯄ ꯍꯦꯛꯇ ꯃꯥꯜꯂꯤꯗꯅ ꯈꯣꯏ ꯁꯥꯏꯖꯤꯅ ꯆꯥꯎꯈꯠꯇꯕ ꯑꯗꯨꯝ ꯃꯥꯜꯂꯤꯗꯅ
ꯎꯝ
ꯍꯥꯏꯗꯤ ꯑꯉꯥꯡꯖꯤꯡ ꯁꯤ ꯋꯥꯈꯜꯖꯦ ꯑꯩꯈꯣꯏꯖꯨ ꯑꯉꯥꯡ ꯑꯣꯏꯀꯥꯟꯗ ꯑꯗꯨꯃꯥꯏ ꯈꯟꯗ꯭ꯔꯣ ꯐꯣꯔꯦꯟꯒꯨ ꯐꯣꯔꯦꯟ ꯑꯣꯏꯔꯗꯤ ꯀꯟꯇ꯭ꯔꯤ ꯑꯇꯣꯞꯄ ꯑꯃ ꯑꯣꯏꯔꯗꯤ ꯍꯦꯛꯇ ꯃꯣꯏꯗꯤ ꯄꯩꯁꯥ ꯄꯥꯏꯕ ꯇꯥꯏꯞꯇ ꯑꯗꯨꯝ ꯈꯟꯕꯗꯣ ꯑꯩꯈꯣꯏ ꯊꯪꯅꯕꯩ ꯑꯉꯥꯡ ꯒꯩꯅ ꯏꯕꯥꯅꯤ ꯐꯣꯟ ꯁꯨꯝ ꯌꯦꯡꯉꯦꯕ ꯑꯗꯨꯒ ꯑꯥ ꯑꯆꯥꯄꯣꯠ ꯀꯩꯀꯥ ꯀꯦꯟꯗꯤ ꯃꯈꯟ ꯃꯈꯟ ꯀꯌꯥ ꯁꯨꯝ ꯎꯠꯂꯛꯄꯗꯣ ꯃꯥ ꯍꯥꯏꯕ ꯃꯣꯏꯒꯤ ꯑꯥ ꯑꯗꯨꯒ ꯃꯥ ꯐꯣꯔꯦꯟꯖꯦ ꯂꯣꯏꯅ ꯑꯃꯦꯔꯤꯀꯥꯅꯦꯖꯦ ꯈꯜꯂꯦꯕ ꯃꯣꯏꯗꯤ
ꯎꯝ
ꯈꯣꯏꯖꯨ ꯑꯥ ꯑꯃꯦ ꯀꯥꯖꯤꯅ ꯄꯋꯥꯔ ꯌꯥꯝ ꯄꯥꯏꯕꯩ ꯇꯥꯏꯞꯇ ꯑꯗꯨꯝ ꯈꯜꯂꯤꯗꯅ ꯍꯥꯟꯅ ꯈꯔ ꯎꯝ ꯑꯪ ꯃꯣꯏꯒꯤ ꯑꯃꯦꯔꯤꯀꯥꯒꯤꯗꯤ ꯑꯆꯥꯄꯣꯠ ꯅꯨꯡꯖꯨ ꯀꯦꯟꯗꯤꯒꯥꯁꯤꯁꯨ ꯑꯗꯨꯝ ꯃꯈꯟ ꯃꯈꯟ ꯐꯣꯟꯗ ꯎꯕꯗꯨꯅꯦꯕꯥ ꯍꯥꯏꯒꯦ ꯑꯩꯅꯅꯦ ꯑꯗꯨꯏ ꯄꯣꯠꯖꯨ ꯑꯍꯥꯎ ꯑꯍꯥꯎꯕ ꯌꯣꯜꯂꯤ ꯃꯣꯏꯒꯤꯗꯤ ꯑꯩꯈꯣꯏꯒꯤꯗꯤ ꯀꯩꯁꯨ ꯌꯣꯟꯗꯦ ꯀꯥ ꯍꯥꯏꯕ ꯗꯩꯗꯤ ꯁ꯭ꯋꯥꯏꯗꯅꯕꯨ ꯑꯃꯨꯛ ꯗꯤꯄꯥꯔꯠꯃꯦꯟꯇꯦꯜ ꯏꯁꯇꯣꯔ ꯀꯩꯀꯥ ꯆꯥꯎꯅ ꯆꯥꯎꯅ ꯐꯝꯅꯕꯅꯤꯅ ꯈꯔꯕꯨ ꯑꯗꯩ ꯀꯣꯔꯤꯌꯥꯒꯤ ꯀꯩꯖꯨ ꯑꯆꯥꯄꯣꯠ ꯌꯣꯝ ꯄꯣꯠꯁꯦ ꯎꯏꯗꯅ ꯑꯩꯈꯣꯏ ꯌꯨꯝ ꯗꯒꯨꯝꯕꯗꯗꯤ ꯌꯣꯟꯗ꯭ꯔꯦꯗꯅ ꯑꯗꯨꯝ ꯈꯔ ꯗꯨꯀꯥꯟ ꯌꯨꯝꯂꯛꯀꯤ ꯗꯨ ꯀꯥꯡ ꯀꯩꯀꯥꯗ ꯑꯣꯏꯔꯤꯗꯅ ꯑꯗꯨꯒ ꯃꯥ ꯍꯥꯏꯅꯦ ꯏꯆꯦ ꯅꯪꯅ ꯍꯜꯂꯛꯄꯗ ꯂꯩꯔꯛꯎ ꯁꯤꯅꯦ ꯑꯩꯅ ꯍꯣꯏꯗ ꯍꯥꯏ ꯗꯨꯒ ꯎꯝ ꯃꯣꯏ ꯑꯥꯒꯤ ꯌꯣꯟꯗꯦ ꯑꯩꯈꯣꯏ ꯁꯥꯏꯖꯤꯗꯤ ꯅꯨꯡꯉꯥꯏꯇꯦ ꯑꯍꯥꯎ ꯑꯍꯥꯎꯕ ꯑꯝꯇ ꯌꯣꯟꯗꯦꯌꯦ
ꯑꯉꯥꯡꯅꯤꯅꯦ ꯈꯟꯖꯔꯤꯅꯦꯕ ꯑꯗꯨꯃꯥꯏꯅ
ꯑꯗꯩꯗꯤ ꯗ꯭ꯔꯦꯁꯀꯨꯝꯕ ꯁꯨꯝ ꯒꯥꯎꯟꯒꯨꯝꯕ ꯀꯩꯒꯨꯝꯕ ꯐꯖ ꯐꯖꯕ ꯊꯣꯛꯂꯛꯄꯗꯣ ꯑꯗꯣ ꯖꯤꯡꯗꯣ ꯑꯩꯈꯣꯏ ꯁ꯭ꯋꯥꯏꯗꯕꯨꯗꯤ ꯀꯃꯥꯏꯅ ꯑꯗꯨ ꯁꯣꯔꯣꯛ ꯆꯠꯄꯗꯣ ꯀꯅꯥꯝꯇ ꯑꯗꯨꯝꯕ ꯁꯦꯠꯂ ꯆꯠꯅꯗꯦꯗꯅ
ꯍꯣꯏ ꯍꯣꯏ
ꯃꯣꯏꯒꯤꯒꯤ ꯗ꯭ꯔꯦꯁ ꯐꯖ ꯐꯖꯕꯖꯨ ꯁꯦꯠꯂꯤ ꯑꯩꯈꯣꯏ ꯁ꯭ꯋꯥꯏ ꯁꯦꯠꯇꯦꯕ ꯍꯥꯏꯌꯦ
ꯑꯩꯈꯣꯏ ꯁ꯭ꯋꯥꯏꯗꯗꯤ ꯎꯔꯤꯕ ꯐꯤꯕꯝꯖꯤꯡꯗꯨꯗ
ꯑꯩꯈꯣꯏ ꯁ꯭ꯋꯥꯏꯖꯤ ꯁꯦꯠꯇꯦ ꯑꯗꯨꯒ ꯃꯣꯏ ꯋꯥꯈꯟꯗꯨꯗ ꯑꯃ ꯍꯤꯡꯅꯤꯡꯕꯗꯣ ꯑꯩꯈꯣꯏ ꯁ꯭ꯋꯥꯏꯗꯤ ꯗꯨꯃꯥꯏꯅ ꯍꯤꯡꯅꯤꯡꯗ꯭ꯔꯦꯕ ꯃꯣꯏ
ꯎꯝ ꯎꯔꯤꯕꯗꯨꯗ ꯍꯤꯡꯅꯤꯡꯉꯕꯗꯣ
ꯄꯣꯠ ꯆꯥꯕꯒꯨꯝꯕ ꯑꯣꯏꯔꯖꯨ ꯄꯣꯠ ꯆꯥꯄꯣꯠ ꯈꯔ ꯂꯩꯔꯛꯑꯣ ꯄ ꯂꯩꯔꯛꯑꯣ ꯍꯥꯏꯕꯖꯦ ꯄꯤꯖꯥ ꯂꯩꯔꯛꯎ ꯑꯗꯨ ꯂꯩꯔꯛꯎ ꯇꯧꯔꯒ ꯑꯃ ꯈꯪꯗꯦ ꯆꯥꯔ ꯍꯥꯎ ꯃꯍꯥꯎꯗꯣ ꯈꯪꯉꯤ ꯈꯪꯗꯦ ꯈꯪꯗꯦ ꯈꯪꯗꯦ ꯑꯗꯨ ꯂꯩꯔꯣ ꯑꯗꯥ ꯂꯩꯔꯣ ꯇꯧꯕꯗꯣ
ꯎꯝ
ꯀꯃꯥꯏꯅ ꯇꯧꯔꯦ ꯑꯗꯨꯒ ꯑꯩꯈꯪꯏꯒꯤ ꯍꯤꯡꯕ ꯍꯥꯟꯅꯒꯤꯗꯨ ꯍꯤꯡꯅꯤꯡꯗ꯭ꯔꯦꯕ ꯃꯣꯏ ꯑꯗꯨ ꯃꯣꯏꯅ ꯆꯥꯎꯕꯔꯛ ꯑꯥ ꯀꯟꯗꯗꯤ ꯑꯗꯨ ꯃꯣꯏꯗꯣ ꯂꯥꯏꯁꯇ ꯍꯥꯏꯕ ꯑꯃ ꯑꯇꯣꯞꯄ ꯑꯃ ꯑꯣꯏꯔꯅꯤꯗꯅ ꯑꯩꯈꯣꯏꯒ ꯖꯦꯅꯦꯔꯦꯁꯟ ꯒꯄ
ꯃꯣꯏꯗꯤ ꯁꯨꯝ ꯎꯖꯔꯕꯅꯤꯅ ꯑꯗꯨꯝꯕꯗꯨꯣ
ꯃꯣꯏꯗꯤ ꯄꯤꯛꯇ꯭ꯔꯨ ꯑꯣꯏꯔꯤꯀꯥꯟꯗꯤ ꯄꯣ ꯃꯃꯤꯠ ꯄꯥꯡꯊꯣꯔꯛꯄꯖꯦ ꯑꯗꯨꯝꯕꯗ ꯑꯣꯔꯦꯕ ꯎꯔꯦꯕ ꯑꯗꯨꯅ
ꯐꯣꯟꯒꯥꯏꯁꯦ ꯑꯩꯈꯣꯏꯅ ꯈꯪꯉꯛ ꯈꯪꯉꯛꯄꯗꯗꯤ ꯌꯦꯡꯉꯝꯗꯣꯏꯁꯦ
ꯑꯗꯨ ꯅꯪ ꯀꯩꯅꯣꯗ ꯅꯣꯀꯤꯌꯥꯒꯤꯗ ꯂꯤꯟꯒꯤ
ꯃꯣꯏ ꯍꯧꯖꯤꯛꯀꯤꯁꯤ ꯎꯔꯗꯤ ꯀꯥꯟ ꯈꯋ ꯇꯥꯏꯑꯦꯟ
ꯑꯗꯨꯁꯨ ꯏꯃꯥ ꯇꯨꯝꯈ꯭ꯔꯀꯥꯟꯗ ꯂꯣꯟꯅ ꯂꯧꯊꯣꯛꯇꯣꯏꯕꯥ ꯑꯗꯨꯒ ꯁꯥꯟꯅꯗꯣꯏꯕ
ꯂꯤꯟꯅ ꯆꯤꯛ ꯄꯤ ꯑꯗꯒꯤ ꯑꯦ ꯏ ꯑꯥ ꯀ꯭ꯔꯤꯛꯀꯦꯠ ꯁꯥꯟꯅꯕꯤ ꯑꯗꯒꯤ ꯐꯨꯠꯕꯣꯜ ꯁꯥꯟꯅꯕꯤ
ꯑꯗꯩ ꯑꯃ ꯁꯨꯝ ꯆꯠꯂꯒ ꯀꯩꯀꯥ ꯇꯤꯟ ꯅꯨꯡ ꯃꯌꯥꯝ ꯂꯩꯔꯝꯕꯤꯗꯣ
ꯑꯪ ꯑꯗꯩ ꯆꯣꯡꯈꯠ- ꯆꯪꯡꯈꯠꯂꯒꯥ
ꯑꯥ ꯆꯣꯡꯈꯠꯂꯒ ꯆꯦꯟꯈꯤꯕꯣꯏ ꯀꯔꯤꯅꯣꯅꯦ ꯇꯧꯕꯤꯗꯣ ꯑꯗꯨ ꯑꯈꯣꯏ ꯐꯗꯣ ꯇ꯭ꯔꯟ ꯉꯥꯏꯅꯔꯒꯅꯦ ꯁꯥꯟꯅ ꯗꯣꯏ ꯀꯣ ꯑꯩꯗꯣ ꯁꯤꯔꯁꯨ ꯃꯥ ꯍꯧꯖꯤꯛꯀꯥꯟ ꯑꯉꯥꯡꯁꯤꯡꯁꯤꯗꯤ ꯀꯔꯤ ꯀꯔꯤ ꯑꯁ ꯄꯣꯏ ꯈꯪꯗꯕ ꯂꯩꯇꯦ
ꯊꯥꯏꯅ ꯑꯉꯥꯡ ꯑꯣꯏꯔꯤꯉꯩꯗ ꯐꯣꯟꯁꯦ ꯄꯥꯏꯔꯕ ꯑꯩꯅ ꯑꯗꯨꯒ ꯃꯥ ꯐꯣꯟꯁꯤꯗꯤ ꯕꯦ ꯇꯔꯤ ꯌꯥꯎꯗꯕꯩ ꯁꯨꯏꯁꯖꯪꯞ ꯇꯥꯊꯣꯛꯈꯔꯥꯕ ꯖꯥꯠꯅꯦ ꯑꯩ ꯈꯟꯂꯤꯁꯦ ꯑꯩꯅ ꯑꯃꯇ ꯉꯥꯜꯍꯟꯈꯤꯗ꯭ꯔꯦꯅ ꯈꯟꯗꯅꯅꯦ ꯏꯁ ꯑꯩꯅ ꯀꯥꯖꯕꯁꯤ ꯀꯩꯅꯣꯅꯦ ꯀꯣꯟꯅꯗꯤ ꯍꯥꯡ ꯂꯥꯩꯔꯝꯃꯦ ꯉꯥ